ꯎꯝ ꯇꯥꯏ ꯇꯥꯏ ꯀꯩ ꯇꯔꯕꯤ ꯅ
ꯑꯩꯁꯨ ꯇꯥꯎꯗꯦ ꯅꯪꯗꯤ
ꯑꯦ ꯍꯧꯖꯤꯛꯇ ꯆꯥꯛ ꯂꯩꯔꯤꯌꯦ
ꯊꯦꯡꯅ
ꯊꯦꯪꯈꯔ꯭ꯦ ꯍꯣꯏ ꯐꯤꯁ
ꯑꯗ ꯀꯔꯤ ꯍꯦꯟꯁꯪ ꯆꯥꯏꯁꯦ
ꯁꯤꯀꯤꯝ ꯁꯥꯏ ꯁꯤꯀꯤꯝ ꯍꯪꯒꯥꯝ ꯇꯉꯕꯗꯣ ꯑꯗꯨ ꯅꯪꯗꯤ
ꯑꯩꯗꯤ ꯑ ꯗꯜ ꯆꯥꯏ
ꯎꯝ ꯍꯣꯏ ꯑꯗꯣ ꯍꯥꯏꯔꯒ ꯀꯩꯅꯣꯒꯤꯗꯣ ꯑꯣꯖꯥꯒꯤꯗꯣ
ꯎꯝ
ꯇꯥꯕ
ꯑꯑ ꯇꯥꯏ
ꯑꯣꯖꯒꯗꯣ ꯆꯠ ꯀꯗ ꯃꯥ ꯇꯔꯣ
ꯍꯣꯏ ꯀꯩꯁꯨ ꯆꯠꯅꯤꯡꯗꯦ ꯗꯦꯁꯕꯤꯟ ꯇꯤꯟ
ꯁꯚꯦꯟꯇꯤꯡ ꯅꯦꯁꯚꯦꯟꯇꯤꯡꯗ ꯀꯩꯅꯣ ꯍꯧꯒꯅꯤꯕ ꯑ ꯆꯤ ꯆꯤ ꯆꯦ ꯁꯝꯃꯔ ꯕꯔꯦꯛꯀꯣ ꯁꯝꯃꯔ ꯕꯔꯦꯛ ꯍꯧꯕ ꯑꯗꯣ ꯃꯣꯏꯗꯣ ꯀꯩꯅꯣ ꯀ꯭ꯂꯥꯁ ꯂꯧꯕ ꯃꯥꯜꯂꯦ ꯁꯃꯤꯁꯇꯔ ꯑꯉꯥꯡꯁꯤꯡꯗꯣ
ꯑꯥ
ꯑꯣꯖꯥꯗꯣ ꯑꯗꯨꯒꯤ ꯁꯚꯦꯟꯇꯤꯟ ꯃꯇꯨꯡ ꯇꯧꯁꯦꯅ ꯍꯥꯏꯕ ꯃꯥꯜꯂꯦ
ꯑꯥ
ꯀꯌꯥ ꯁꯨꯇꯤ ꯑꯣꯏꯕꯗ ꯀꯣ
ꯑꯥ
ꯀ ꯂꯥꯡꯉꯔꯣꯏꯅ ꯑꯩꯈꯣꯏꯗꯤꯀꯣ
ꯍꯣꯌ ꯅꯥꯉꯔꯣꯏ
ꯆꯠꯅꯤꯡꯕ ꯌꯨꯝꯗꯨꯒꯤꯅꯤꯗ
ꯍꯣꯏ ꯑꯩꯁꯨ ꯆꯥꯅꯤꯡꯉꯦ
ꯑꯗꯣ ꯑꯩꯈꯣꯏ ꯐꯣꯟꯍꯗ꯭ꯔꯤꯌꯦ
ꯍꯥꯥ
ꯑꯩꯈꯣꯏꯒꯤ ꯐꯣꯔꯝ ꯐꯤꯜ ꯑꯞꯇꯣ ꯍꯧꯔꯦ ꯍꯥꯏꯕꯗꯣ ꯋꯥꯟ ꯌꯌꯥꯔ ꯗꯣ ꯍꯧꯗꯔꯤꯌꯦ
ꯑꯣ ꯀꯔꯤꯒꯤ ꯃꯔ
ꯈꯪꯗꯦ ꯋꯥꯟ ꯏꯌꯥꯔꯒꯤꯗꯤ ꯉꯥꯏꯈꯣ ꯍꯥꯏꯌꯦ
ꯑ ꯌꯥꯔꯗ꯭ꯔꯤ ꯑ ꯍꯣꯏ ꯀꯩ ꯀꯩꯗꯧꯔꯒꯦ ꯅ ꯍꯥ
ꯑꯗꯨꯝꯉꯥꯏꯕ ꯇꯥꯔꯦꯅꯦ ꯀꯨꯏꯗꯤ ꯀꯨꯏꯔꯣꯏ ꯍꯥꯏꯌꯦ ꯊꯣꯛꯀꯅꯤ ꯍꯥꯏꯌꯦ
ꯑ
ꯉꯥꯏꯕ ꯇꯥꯔꯦ ꯑꯣ ꯂꯥꯏꯗꯦ ꯇꯒꯗꯣ ꯃꯥꯂꯦ ꯈꯪꯗꯦ ꯑꯣꯟꯂꯥꯏꯟꯗ ꯇꯧꯔꯗꯤ ꯌꯨꯝꯗ ꯈꯨꯟꯗ ꯂꯩꯔꯁꯨ ꯑꯗꯨꯝ ꯇꯧꯕ ꯌꯥꯏꯅ
ꯑꯦꯝꯌꯨꯟ ꯗꯁꯨ ꯐꯣꯔꯝ ꯐꯤꯜ ꯑꯞ ꯎ ꯎ
ꯑ ꯃ꯭ꯌꯨꯗꯗꯤ ꯆꯠꯅꯤꯡꯗꯦ ꯑꯩ ꯂꯥꯞꯁꯨ ꯂꯥꯞꯃꯜꯂꯦ ꯑꯦꯝ ꯌꯨꯗꯨꯗꯤ ꯀꯗꯥꯏꯒꯦ ꯍꯥꯏꯕꯗꯤ ꯀ꯭ꯂꯥꯁ ꯑꯗꯨꯝ ꯆꯠꯀꯅꯤꯅ ꯀꯣ
ꯍꯣꯏ ꯍꯣꯏ ꯆꯨꯝꯃꯦ ꯍꯣꯏ
ꯑꯦꯕ꯭ꯔꯤꯗꯦ ꯇꯨ ꯑꯗꯨꯝ ꯆꯠꯂ ꯂꯩꯔꯗꯤ ꯃꯃꯝ
ꯑꯛꯇꯣ
ꯄꯩꯁꯥꯩ ꯂꯩꯇꯦꯕ ꯑꯣꯇꯣꯒꯤ ꯁꯤ ꯗꯤ ꯑꯦꯝꯗꯤ ꯛꯄꯒꯤ ꯈꯣꯡ ꯑꯗꯨꯝ ꯆꯠꯄꯅꯦ ꯅꯠꯇ꯭ꯔꯗꯤ ꯃ꯭ꯌꯨꯗꯤ ꯁꯥꯁꯨ ꯂꯩꯇꯦ ꯑꯩꯈꯣꯏꯗꯤ ꯔꯦꯒꯨꯂꯔꯅꯤꯅ ꯀꯣ
ꯍ ꯑꯗ ꯅꯈꯥꯏꯒꯤ ꯃꯦꯡꯒꯣ
ꯂꯩꯇꯔꯦ ꯂꯩꯇꯔꯦ
ꯅꯇ꯭ꯔꯦ
ꯍꯣꯏ ꯀꯨꯏꯔꯦꯅ ꯅꯪꯁꯨ ꯀꯅꯥ ꯍꯧꯖꯤꯛ ꯂꯩꯒꯗꯔꯣ ꯑꯦꯛꯖꯝꯁꯨꯔꯦ
ꯅꯪꯒꯤ ꯅꯥꯏꯕꯔ
ꯂꯩꯇ꯭ꯔꯦꯕ ꯎꯝ ꯅꯍꯥꯟꯅꯟ ꯅꯍꯥꯟꯅ ꯃꯨꯜꯂꯒ ꯂꯩꯕꯅꯤꯅ ꯑꯗꯣ ꯑꯦꯛꯖꯥꯝ ꯃꯃꯥꯡꯗ ꯑꯦꯛꯖꯥꯝꯁꯨ ꯍꯞꯇꯥ ꯑꯃ ꯊꯥꯏꯌꯦ ꯇꯨ ꯂꯩꯔꯣꯏ ꯂꯩꯔꯔꯣꯏ ꯂꯣꯏꯈ꯭ꯔꯦ
ꯆꯥꯅꯤꯡꯉꯦ
ꯄꯥꯏ ꯂꯩꯗꯦ
ꯆꯅꯤꯡꯔ
ꯅꯪꯒꯤ ꯈꯨꯟꯗ ꯈꯨꯟꯗꯗꯤ
ꯂꯩꯌꯦ ꯑꯗꯣ ꯒꯥꯔꯤ ꯀꯅꯥꯗ ꯄꯤꯔ ꯀꯩꯅꯣ ꯒꯥꯔꯤ ꯆꯠꯂꯁꯦ ꯈꯪꯅꯕ ꯂꯩꯇꯦꯗꯅꯥ
ꯆꯥꯅꯤꯡꯉꯦ ꯅꯈꯣꯏꯒꯤ ꯈꯨꯟ ꯀꯤ ꯃꯦꯡꯒꯣꯗꯣ ꯅꯛ ꯅꯨꯀꯣ
ꯉꯉꯇꯩꯗ ꯑꯗꯨꯗꯥꯏꯗꯒꯤ ꯑꯦꯝ ꯌꯨꯗꯤꯀꯣ ꯍꯥꯏꯕꯗꯤ ꯍꯣꯏ ꯃꯣꯏ ꯀ꯭ꯂꯥꯁ ꯑꯦꯝꯒꯨꯨꯞꯅ ꯀ꯭ꯂꯥꯁ ꯀꯣ
ꯍꯣꯏ
ꯑꯗꯨꯗꯩ ꯑꯗꯨ ꯑꯣꯏꯔꯁꯨ ꯑꯦꯛꯖꯥꯝ ꯃꯇꯝꯗꯗꯤ ꯑꯦꯕ꯭ꯔꯤꯗꯦꯁꯤ ꯆꯠꯀꯅꯤꯅꯀꯣ
ꯍꯣꯏ
ꯑꯗꯣ ꯑꯦꯚ꯭ꯔꯤꯗꯦ ꯆꯠꯅꯤꯡꯉꯥꯏꯗꯣ ꯌꯦꯡꯉꯨ ꯇꯣ ꯚꯔꯥꯗꯣ
ꯅꯪ ꯅꯪ ꯉꯔꯤ ꯒꯥꯔꯤ ꯂꯩꯔꯗꯤ ꯅꯨꯡꯉꯥꯏꯒꯅꯤ
ꯀꯔꯤ ꯂꯩꯇꯦꯅꯦ ꯀꯔꯤ ꯂꯩ ꯘ꯭ꯔꯤ ꯂꯩꯔꯁꯨ ꯀꯩꯅꯣꯅꯦ ꯊꯥꯎ ꯌꯥꯝ ꯆꯥꯏꯅꯤꯅꯦ ꯍꯥꯞꯄꯒꯦ ꯏꯃ꯭ꯌꯨꯟꯇꯤ ꯌꯥꯝ ꯂꯥꯞꯄꯦ ꯑꯗꯥꯏꯗꯒꯤ ꯉꯝꯃꯣꯏ ꯑꯦꯝ ꯌꯨ ꯗꯤ ꯈꯔ ꯅꯛꯑꯗꯤꯀꯣ
ꯑꯥ
ꯑꯐꯕꯗꯣ ꯌꯥꯝ ꯂꯥꯞꯄꯦ ꯇꯜꯂꯦ ꯑꯃꯨꯛ ꯕꯖꯥꯔ ꯀꯨꯝꯃꯅꯤ ꯕꯖꯥꯔꯗꯒꯤ ꯑꯃꯨꯛ ꯆꯠꯂꯅꯤ ꯑꯣ ꯑꯣꯇꯣ ꯚꯔꯥꯗꯣ ꯌꯦꯡꯉꯣ ꯇꯨ
ꯍꯣꯏ ꯍꯣꯏ
ꯑꯃꯨꯛ ꯍꯜꯂꯛꯀꯅꯤ ꯕꯖꯥꯔꯗꯒꯤ ꯑꯃꯨꯛ ꯌꯨꯝ ꯐ ꯍꯜꯂꯛꯑꯅꯤ
ꯑꯗꯣ ꯅꯪꯒꯤ ꯏꯅꯥꯎꯅꯨꯄꯥꯗꯣ ꯀꯩꯗꯧꯕ ꯂꯩꯒꯦ
ꯑꯗꯨꯝ ꯂꯩꯌꯦꯅ ꯃꯥ
ꯀꯣꯂꯦꯖ ꯆꯠꯄ꯭ꯔꯥ
ꯀꯣꯂꯦꯖ ꯍꯣꯏ ꯆꯠꯂꯦ ꯁꯤ ꯀꯩꯗꯧꯗꯣꯅꯦ ꯁꯤ ꯎꯝ ꯅꯃꯥꯟꯅꯕꯤ ꯑꯃ ꯕ꯭ꯔꯦꯁ ꯍꯥꯞꯄꯗꯣ
ꯑ ꯑ
ꯃꯥꯅ ꯑꯦꯛꯖꯥꯝ ꯊꯥꯒꯅꯤ ꯍꯥꯏꯕꯗꯣ
ꯍꯣꯏ ꯍꯣꯏ ꯍꯣꯏ
ꯑꯗꯨꯗ ꯀꯥꯕꯅꯦ ꯃꯥ ꯀꯔ ꯐꯣꯟꯖꯦꯟ ꯊꯝꯃꯒ ꯀꯣ
ꯑꯣ ꯀꫪꯦꯁꯄꯣꯟꯗꯦꯟ ꯑꯥ ꯑ
ꯊꯝꯕ ꯅꯊꯟꯇ ꯂꯩꯔꯤꯔꯣ
ꯍꯣꯏ ꯑꯗꯣ ꯑꯩꯁꯨ ꯑꯩꯗꯣ ꯖꯤ ꯇꯧꯕ
ꯍꯥ
ꯂꯩꯖꯤ
ꯑꯥ ꯊꯕꯛ ꯇꯧꯅꯤꯡꯗꯕ ꯑ ꯅꯪ ꯘꯔꯤ ꯂꯩꯕ꯭ꯔꯣꯅꯦ ꯌꯨꯝ ꯆꯠꯅꯤꯡꯉꯥꯏ
ꯍꯣꯏ ꯂꯩꯔꯅꯤ ꯂꯩꯒꯅꯤ ꯂꯩꯔꯅꯤ ꯎꯝ
ꯂꯩꯅꯦꯗꯤ ꯐꯔ
ꯀꯩꯁꯨ ꯂꯩꯒꯅꯤ ꯑꯗꯣ ꯒꯥꯔꯤꯒꯤ ꯚꯔꯥꯗꯣ ꯌꯥꯝ ꯇꯥꯡꯉꯦ
ꯎꯝ ꯇꯥꯡꯃꯅꯤ ꯀꯌꯥ ꯑꯣꯏꯕ꯭ꯔꯥ
ꯋꯥꯟ ꯊꯥꯎꯖꯟ
ꯑꯁ ꯍꯥꯏꯗꯤ ꯂꯥꯏꯔꯥ ꯅꯠꯇ꯭ꯔꯒ
ꯍꯣꯏ ꯂꯥꯏꯅꯦ ꯂꯥꯏꯅꯦ ꯄ꯭ꯔꯥꯏꯚꯦꯠꯒꯨꯝꯕ ꯆꯠꯇꯦ
ꯑ
ꯏꯁꯀꯣ ꯏꯁꯀꯣ ꯂꯩꯇꯗ꯭ꯔꯤ ꯃꯈꯣꯏꯗꯣ ꯎ ꯆꯠꯂꯔꯣꯏ
ꯇꯥꯡꯉꯤꯍꯦ
ꯎꯝ
ꯄꯥꯏ ꯂꯩꯇꯦ ꯅ ꯆꯠꯅꯤꯡꯕꯒꯤ
ꯍꯣꯏ ꯎꯄꯥꯏ ꯂꯩꯇꯦ ꯑꯩꯒꯤ ꯏꯅꯥꯎꯅꯨꯄꯥ ꯑꯊꯋꯥꯥꯟ ꯍꯜꯂꯀꯅꯤ
ꯍꯌꯦꯡ ꯎ ꯑꯗꯨꯗꯤ ꯀꯦꯝꯇ ꯂꯩꯕꯅꯤꯅꯦ
ꯍꯥꯥ
ꯅꯪ ꯌꯨꯝ ꯆꯠꯈ꯭ꯔꯗꯤ ꯃꯊꯟꯇ ꯂꯩꯔꯅꯤꯕ
ꯑꯥ
ꯌꯥꯎ꯭ꯔꯣ ꯅꯣꯏ ꯅ
ꯈꯗꯦ ꯑꯗꯨ ꯇꯎꯁꯤꯦꯔꯥ ꯈꯪꯗꯦ ꯑꯩꯗꯣ ꯑꯩꯁꯨ ꯑꯩꯗꯣ ꯑ ꯌꯗ ꯌꯗ ꯁꯣ ꯌꯨꯝ ꯌꯨꯟ ꯈꯨꯟꯗ ꯈꯨꯟ
ꯍꯣꯏ
ꯈꯣꯟ ꯍꯣꯏ ꯍꯣꯏ
ꯎꯝ ꯄꯦꯔꯦꯟꯁ ꯈꯪꯕ ꯅꯪ ꯂꯥꯛꯀꯅꯤꯕ
ꯍꯣꯏ ꯎ ꯃꯗꯨꯣ ꯑꯩ ꯂꯥꯛꯄ ꯃꯥ ꯄꯝꯕ
ꯑꯣ ꯅꯪ ꯂꯥꯛꯄꯗꯣ
ꯣꯏ
ꯊꯝꯗꯤ ꯐꯩꯅꯦ ꯑꯩꯗꯤ ꯑꯁ ꯈꯪꯗꯅꯦ ꯑꯩ ꯑꯃꯨꯛ ꯆꯠꯂꯒ ꯁꯣꯡꯁꯦ ꯥꯄꯤ ꯑꯃꯨꯛ ꯍꯧꯥꯎꯔꯝꯃꯗꯤ ꯐꯔꯛ ꯇꯥꯔꯅꯤꯗ
ꯑꯣꯟꯂꯥꯏꯟꯗꯁꯨ ꯏꯔꯅꯤꯅꯥ
ꯑꯣꯟꯂꯥꯏꯟꯗ ꯑꯣꯟꯂꯥꯏꯟ ꯇꯕꯤ
ꯑꯣꯟꯂꯥꯏꯟꯗꯁꯨ ꯑꯅꯤ ꯑꯅꯤꯔꯥꯛ ꯇꯥꯋꯣ ꯑꯗꯣ ꯆꯃꯤ ꯇꯥꯎꯕꯗꯤ ꯅꯈꯣꯏꯒꯤ ꯑꯀ
ꯅꯪ ꯅꯪ ꯌꯥꯎꯔꯨꯔꯣ ꯏꯕꯀꯣ
ꯍꯣꯏ ꯌꯎꯗꯔ ꯈꯪꯗꯦ
ꯏꯕꯨ ꯃꯗꯤ ꯐꯥꯔꯅꯤꯗ ꯁ
ꯍ
ꯑꯗꯣ ꯌꯥꯋꯅ ꯆꯍꯤ ꯑꯃꯈꯛꯅꯤꯅ
ꯀꯗꯦ ꯀꯁꯨ ꯀꯅꯤꯡꯉ ꯑꯣ ꯑꯦꯛꯖꯥꯝꯒꯕ
ꯑꯦꯛꯖꯥꯝ
ꯑꯁ ꯅꯨꯡꯉꯥꯏꯇꯦ ꯍꯥꯏꯕꯅꯦ ꯋꯥꯁꯨ ꯋꯥꯔꯦ
ꯑꯅꯤꯃꯛ ꯑꯗꯨꯝ ꯇꯔꯥꯏ ꯇꯧꯕ ꯌꯥꯏꯌꯦꯦ ꯀꯥꯏꯖꯅ
ꯑꯩ ꯌꯦꯡꯒꯦꯔꯥ ꯌꯦꯡꯂꯦꯡꯂꯔꯣꯏꯔ
ꯎꯝ ꯑꯣꯏꯒꯅꯤꯗꯥ ꯀꯩꯒꯤ ꯑꯣꯏꯔꯣꯏꯗꯕ ꯅꯪ ꯃꯣꯏ ꯃꯣꯏ ꯃꯅꯥꯛꯇ ꯆꯠꯇꯕ꯭ꯔꯣ? ꯃꯈꯥꯗꯥ
ꯀꯔꯤ
ꯁꯤ ꯅꯃꯥꯟꯅꯕꯤ ꯑꯩꯈꯣꯏꯗ
ꯉꯔꯪ ꯆꯠꯇꯦ ꯑꯩ
ꯀꯣꯏꯕ ꯌꯥꯏ ꯉ ꯅꯪꯒꯤ ꯂꯥꯛꯇꯕꯒꯦ
ꯍꯣꯏ ꯍꯣꯏ ꯉꯥꯁꯤꯅꯤ ꯑꯗꯣ ꯑꯩ ꯆꯠꯅꯤꯡꯗꯦ ꯍꯥꯏꯕ ꯂꯧꯒꯅꯤ ꯑꯗꯣ ꯏꯃꯥꯟꯅꯕꯤꯗꯣ ꯄꯌꯥꯅꯣ ꯂꯩꯌꯦꯅ ꯃꯗꯨ ꯄ꯭ꯔꯛꯇꯤꯁ ꯇꯧꯅꯤꯡꯉꯦ ꯑꯗꯣ ꯑꯩ ꯂꯩꯔꯗꯤ ꯋꯥꯔꯤ ꯁꯥꯅꯤꯡꯉꯦ ꯑꯗꯣ ꯃꯥ ꯄ꯭ꯔꯛꯇꯁ ꯗꯕ
ꯅꯨꯡꯉꯥꯏꯔ ꯑꯥ
ꯍꯣꯏ
ꯑꯗꯨ ꯑꯗꯨ ꯑꯗꯨꯅꯦꯕꯣ ꯁꯥꯏꯟꯁ ꯅꯨꯨꯄꯤ ꯍꯥꯏꯕꯗꯣ
ꯍꯥ ꯁꯥꯏꯟꯁ ꯑ ꯁꯥꯏꯟ ꯑ ꯑꯣ ꯄ꯭ꯔꯦꯛꯇꯤꯀꯦꯜ ꯑꯦꯛꯖꯥꯝ ꯂꯩꯔꯦ ꯑꯗꯣ ꯄ꯭ꯔꯤꯄꯦꯌꯔ ꯇꯧꯕ ꯑꯗꯨꯝ ꯎꯝ
ꯑꯩꯈꯣꯏꯒ ꯃꯅꯩꯀꯣ ꯁꯦꯝ
ꯍꯣꯏ ꯆꯞ ꯃꯥꯟꯅꯩ ꯑꯗꯣ ꯎꯝ ꯑꯈꯣꯏ ꯑꯩꯈꯣꯏ ꯑꯩꯈꯣꯏ ꯏꯃꯥꯟꯅꯕꯤꯗꯣ ꯅꯪ ꯀꯣꯜ ꯇꯧꯔꯕ꯭ꯔꯥ ꯇꯧꯔꯕ꯭ꯔꯥ
ꯇꯥꯎꯗꯦ ꯑꯩ ꯇꯧꯗꯦ ꯇꯟꯈ꯭ꯔꯗ ꯑꯩꯁꯨ ꯇꯧꯅꯤꯡꯉꯥꯏ
ꯀꯨꯏ ꯃꯟꯕꯒꯤꯀꯣ ꯇꯧ ꯑꯦꯛꯖꯥꯝ ꯃꯇꯝꯗ ꯇꯧꯗꯕꯒꯤ
ꯎꯝ
ꯀꯨꯃꯜꯂꯗꯤ ꯇꯧꯅꯤꯉꯥꯏꯁꯨ ꯏꯟꯇꯔꯦꯁ ꯂꯩꯇ꯭ꯔꯦꯅ
ꯍꯣꯏ ꯍꯣꯏ
ꯇꯨ ꯏꯅꯦꯗ
ꯃꯥꯗꯣ ꯃꯈꯪ ꯊꯣꯏ ꯊꯣꯏ ꯍꯪꯇꯑꯦ
ꯍꯝ
ꯀ ꯈꯥꯡ ꯐꯗ ꯀꯥꯏ ꯍꯥꯏꯗꯤ ꯍꯜꯂꯣ
ꯑꯣ ꯇꯥꯏ ꯍꯥꯏ ꯃꯥꯒꯤ ꯑꯥ ꯀꯃꯥꯏ ꯍꯥꯏꯁꯦ
ꯀꯔꯤ
ꯑꯁ ꯍꯥꯏꯕ ꯈꯪꯗꯦ ꯌꯥꯔꯦ
ꯍꯨꯝ ꯍꯨꯝ ꯀꯩ
ꯀꯩꯁꯨ ꯅꯥꯠꯇꯦꯗꯥ ꯉꯁꯤ ꯅꯣꯏ ꯃꯊꯛꯇ ꯂꯩꯕꯗꯣ ꯈꯨꯟ ꯆꯥꯛꯀꯅꯤ ꯌꯥꯕ꯭ꯔꯥ ꯅꯣꯏ ꯅꯣꯏ ꯃꯊꯛꯇ ꯂꯩꯕꯗꯣ
ꯁꯥꯏꯌꯨꯁ